ꯑ
ꯌꯥꯝ ꯐꯔꯕ ꯅꯨꯃꯤꯠ
ꯑ
ꯀ꯭ꯂꯥꯁ ꯆꯠꯄ꯭ꯔꯣ ꯑꯦ ꯂꯣꯏꯈ꯭ꯔꯦꯀꯣ ꯅꯣꯏꯒꯤ ꯀ꯭ꯂꯥꯁꯇ
ꯀ꯭ꯂꯥꯁ ꯂꯣꯏꯗ꯭ꯔꯤ ꯍꯥꯏꯌꯦ ꯃꯊꯪ ꯍꯞꯇꯥ ꯑꯃꯨꯛ ꯑꯇꯣꯞꯄ ꯁꯕꯖꯦꯛ ꯍꯧꯒꯅꯤ ꯍꯥꯏꯌꯦ
ꯌꯥꯝ ꯐꯥꯏꯅ
ꯑꯁ ꯀꯗꯥꯏꯗꯒꯤꯅꯣ ꯌꯥꯝ ꯊꯨꯅ ꯂꯣꯏꯁꯤꯟꯅꯤꯡꯑꯀꯥꯟꯁꯤꯗ
ꯅꯪꯅ ꯆꯠꯅꯤꯡꯗ꯭ꯔꯗꯤ ꯆꯠꯄꯁꯨ ꯌꯥꯏꯅ ꯑꯗꯨꯕꯨꯗꯤ
ꯍꯣꯏ ꯄꯨ ꯑꯁ ꯀꯂꯥ꯭ꯁ ꯆꯠꯇꯕꯔꯣ ꯍꯣꯏ ꯄꯩꯁꯥ ꯉꯥꯛꯄꯅꯤꯅ
ꯎꯝ ꯆꯥꯛ ꯏꯟꯁꯥꯡꯗꯤ ꯊꯣꯡꯈ꯭ꯔꯕ꯭ꯔꯣ
ꯊꯣꯡꯗ꯭ꯔꯤ ꯇꯣꯝꯕ ꯍꯧꯒꯠꯇꯔꯤ
ꯑꯝ ꯕꯣꯜ ꯌꯦꯡꯕꯒꯤꯔꯥ
ꯕꯣꯜ ꯃꯇꯦꯛ ꯑꯃꯥ ꯌꯦꯡꯌꯦ
ꯎꯝ
ꯀꯨꯏꯅ ꯌꯦꯡꯕ ꯉꯝꯗꯦ ꯑꯍꯟ ꯑꯣꯏꯔꯛꯈ꯭ꯔꯦ
ꯑꯗꯨꯅꯦ ꯉꯁꯤꯒꯤꯗꯤ ꯐꯖꯅ ꯌꯦꯡꯉꯦ
ꯑꯁꯤ ꯀꯅꯥ ꯀꯅꯥ ꯂꯩꯕ꯭ꯔꯥ
ꯇꯨꯋꯤꯞ ꯊꯥꯔꯇꯤꯗ ꯁꯄꯦꯟꯦꯟꯒꯂ ꯒ ꯂꯩꯌꯦ ꯑꯗꯨꯒ ꯇꯨ ꯊꯥꯔꯇꯤꯗꯔꯥ ꯊ꯭ꯔꯤ ꯊꯥꯔꯇꯤꯗꯔ ꯅꯣꯏ ꯅꯣꯏ ꯄꯣꯔꯇꯨꯒꯥꯜꯒꯤ ꯂꯩꯕꯅꯦ
ꯑꯩꯈꯣꯏꯗꯤ ꯐꯣꯔ ꯊꯥꯔꯇꯤꯗꯅꯦ ꯑꯌꯨꯛꯇ
ꯑꯣ ꯐꯣꯔ ꯊꯔꯇꯤ
ꯉꯁꯤꯒꯤꯗꯤ ꯌꯦꯡꯉꯔꯣꯏ ꯍꯌꯦꯡ ꯑꯌꯨꯛꯇ ꯑꯣꯏꯅ ꯍꯧꯔꯅꯤ
ꯑꯗꯣ ꯑꯩꯈ꯭ꯣꯏꯗꯤ ꯇꯨ ꯊꯥꯔꯇꯤꯒꯨꯝꯕꯗꯤ ꯑꯗꯨꯝ ꯉꯁꯤꯒꯤ ꯑꯗꯨꯝ ꯆꯠꯈ꯭ꯔꯦꯅ ꯈꯟꯈ꯭ꯔꯦꯅ
ꯑꯝ
ꯇꯨꯝꯗꯕꯤꯗ ꯉꯥꯏꯕꯅꯤꯅ
ꯉꯝꯂꯣꯏꯗꯕꯗꯨꯕꯨ
ꯢꯁ꯭ꯄꯦꯟꯅ ꯉꯝꯗ꯭ꯔꯗꯤ
ꯐꯖꯕ ꯋꯥꯠꯂꯦ ꯑꯉꯥꯡ ꯆ ꯉꯥꯛꯇ ꯁꯅꯥꯕꯗꯣ ꯉꯝꯃꯣꯏ ꯉꯝꯃꯔꯣꯏ ꯉꯔꯥꯡ ꯀꯗꯥꯏ ꯆꯠꯄ꯭ꯔꯥ ꯅꯕꯅꯤ
ꯀꯗꯥꯏ ꯀꯔꯤꯁꯨ ꯆꯠꯇꯦꯗ ꯑꯣ ꯑꯩꯈꯣꯏ ꯀꯣꯂꯦꯖꯀꯤ ꯃꯅꯥꯛꯇ ꯁꯤ ꯕꯤꯔꯌꯥꯅꯤꯒꯤ ꯑꯃ ꯂꯥꯛꯌꯦꯅ ꯗꯨꯀꯥꯟ
ꯑꯥ
ꯑꯗꯣ ꯋꯥꯛꯀꯤꯟ ꯆꯥꯠꯂꯒ ꯆꯥꯕ ꯍꯥꯞ ꯄ꯭ꯂꯦꯠꯇ ꯎꯝ ꯍꯥꯞ ꯄ꯭ꯂꯦꯠꯇ ꯅꯥꯏꯟꯇꯤ ꯈꯥꯛꯇꯅꯤꯗ
ꯅꯕꯥꯅꯤ ꯈꯠꯇ
ꯍꯣꯏ
ꯀꯔꯤꯒꯤ ꯕꯤꯠꯇ ꯆꯠꯄ꯭ꯔꯥ
ꯆꯥꯛ ꯂꯥꯝꯃꯥꯟꯕꯒꯤ ꯑꯩꯈꯣꯏꯗ ꯋꯥꯛꯀꯤꯡꯁꯨ ꯆꯠꯁꯤꯔꯅ ꯑꯗꯨꯝ ꯂꯥꯛꯇꯤ ꯂꯥꯛꯄꯅꯦ ꯑ ꯁꯤꯡꯖꯨꯁꯨ ꯑꯃꯨꯛ ꯆꯥꯏꯌꯦ
ꯉꯥꯛꯇꯦ ꯋꯥꯛꯀꯤꯡ ꯉꯥꯛꯇꯅꯤꯀꯣ ꯇꯧꯔꯤꯁꯦ
ꯅꯠꯇꯦꯗ ꯑꯗꯨꯝ ꯌꯨꯝꯗ ꯂꯩꯃꯟꯕꯒꯤ ꯉꯔꯥꯡꯗꯣ ꯃꯄꯥꯟ ꯊꯣꯛꯇꯦ ꯑꯩꯈꯣꯏ ꯃꯄꯥꯟꯗꯤ ꯊꯣꯛꯇꯤ ꯊꯣꯛꯑꯦ ꯑꯗꯨ ꯑꯣꯏꯔꯁꯨ ꯑꯩꯈꯣꯏꯒꯤ ꯒꯦꯠꯇꯣ ꯊꯣꯛꯇꯦꯕ ꯑꯗꯨꯒꯤ ꯂꯥꯏꯃꯟꯂꯁꯨ ꯐꯥꯗꯦꯅ ꯆꯥꯛꯁꯨ ꯂꯥꯝꯕꯒꯤ ꯆꯠꯄꯅꯤꯗ ꯏꯃꯥꯟꯅꯕꯤ ꯃꯣꯏ ꯑꯅꯤꯕꯨꯁꯨ ꯀꯥꯎꯁꯤꯔꯥꯅ ꯈꯥꯟꯅꯦ ꯑꯗꯣ ꯄꯩꯁꯥ ꯂꯩꯇꯦ ꯍꯥꯏꯕ ꯍꯥꯏꯕꯒꯨꯝ ꯇꯥꯕ ꯑꯗꯨꯒꯤ ꯑꯩꯈꯣꯏ ꯑꯅꯤꯅ ꯂꯣꯠꯅ ꯆꯠꯄ
ꯑꯍꯣꯏ ꯅꯕꯥꯅꯤꯈꯛ ꯄꯩꯁꯥ ꯂꯩꯕꯅꯤꯅ ꯑꯗꯨꯝ ꯂꯣꯠꯅ ꯆꯠꯈ꯭ꯔꯕ ꯅꯕꯥꯅꯤ ꯈꯛꯇꯔ ꯄꯩꯁꯥ ꯄꯥꯏꯔꯤꯁꯦ
ꯅꯠꯇꯦꯕ ꯂꯩꯌꯦ ꯍꯥꯏꯕꯗꯤ ꯅꯠꯇꯦꯕ ꯑꯗꯨ ꯑꯣꯏꯔꯁꯨ ꯃꯤ ꯂꯣꯏꯅ ꯃꯛꯒꯤꯗꯤ ꯂꯩꯅꯤꯉꯥꯏꯗꯤ ꯑꯩꯈꯣꯏꯗꯁꯨ ꯌꯥꯎꯗꯦꯅ
ꯑꯗꯨꯒꯤ ꯑꯩꯈꯣꯏꯁꯨ ꯆꯥꯅꯤꯡꯕ ꯆꯥꯛꯁꯨ ꯂꯥꯝꯕ ꯑꯗꯨꯒꯤ ꯆꯥꯕ ꯆꯠꯈꯔ꯭ꯁꯦꯅ ꯆꯠꯄꯅꯦ ꯈꯣꯏꯗꯣ
ꯀꯔꯤ ꯅꯨꯃꯤꯠꯇ ꯑꯃꯨꯛ ꯆꯤꯡ ꯀꯥꯗꯣꯏꯅꯣ
ꯈꯪꯗꯦꯗ ꯀꯥꯔꯣꯏ ꯅꯣꯏ ꯍꯥꯏꯃꯟꯕꯒꯤ
ꯍꯥꯏꯅꯤꯡꯕ ꯍꯥꯏꯖꯁꯅꯨ ꯀꯥꯎ ꯀꯩꯗꯧꯔꯤꯒꯦ
ꯍꯟꯗꯥꯛ ꯃꯔꯥꯛꯁꯦ ꯆꯤꯡ ꯀꯥꯅꯤꯡꯕꯒꯨꯝ ꯇꯧꯋꯦꯗ ꯀꯔꯤ ꯀꯔꯤꯅꯣ ꯍꯥꯏꯌꯦ ꯑꯗꯣ
ꯑꯆꯨꯝꯕ ꯉꯥꯛꯇ ꯍꯥꯏꯕꯅꯦ ꯑꯩꯁꯨ ꯇꯥꯏꯌꯦ ꯑꯩꯉꯣꯟꯗꯁꯨ ꯍꯥꯏꯔꯛꯑꯦ ꯑꯗꯨ ꯑꯩꯅ ꯍꯣꯏ ꯑꯩꯁꯨ ꯑꯗꯨꯃꯥꯏꯅ ꯈꯜꯂꯤꯕꯅꯦ ꯅꯪ ꯍꯥꯏꯔꯤꯗꯨ ꯆꯨꯝꯃꯦꯅ ꯍꯥꯏꯕꯤꯈ꯭ꯔꯕꯅꯦ
ꯅꯍꯥꯟꯅꯥ ꯅꯍꯥꯟꯅ ꯆꯦꯟꯕ ꯆꯠꯂꯦꯗ ꯃꯣꯏ ꯈꯪꯗꯕꯤꯗ
ꯗꯨꯕꯨ ꯍꯟꯗꯛꯀꯨꯝꯅꯗꯤ ꯌꯥꯝ ꯇꯣꯏꯅ ꯆꯠꯇꯕꯀꯣ
ꯑꯩꯅ ꯅꯪꯉꯣꯟꯗꯁꯨ ꯍꯥꯏꯗꯤ ꯍꯥꯏꯕꯅꯤꯀꯣ ꯐꯨꯅꯤꯀꯣ ꯑꯩꯗꯤ ꯅꯪ ꯀꯔꯤꯒꯤ ꯑꯩꯉꯣꯟꯗ ꯁꯨ ꯄꯣꯠ ꯇꯥꯎꯗꯕ꯭ꯔꯥ ꯅꯍꯥꯟꯅ ꯑꯈꯣꯏꯗ ꯂꯥꯛꯑꯣ ꯑꯩꯁꯨ ꯋꯥꯛꯀꯤꯡ ꯆꯦꯟꯅꯤꯡꯉꯦ ꯆꯦꯟꯅꯤꯡꯉꯦ ꯆꯦꯟꯅꯤꯡꯉꯦ ꯅꯪꯉꯣꯟꯗ ꯍꯥꯏꯗ꯭ꯔꯣ
ꯍꯥꯏꯌꯦ ꯍꯥꯏꯌꯦ ꯍꯥꯏꯌꯦ ꯑꯗꯨꯕꯨ ꯑꯩꯁꯨ ꯇꯁꯦꯡꯃꯗꯤ ꯍꯥꯏꯕꯤꯅꯤꯡꯕ ꯍꯟꯗꯛꯇꯤ ꯀꯣ
ꯑꯈꯣꯏ ꯉꯥꯏꯌꯣꯛ ꯑꯩ ꯍꯥꯟꯅ ꯍꯥꯏꯒꯦ ꯑꯈꯣꯏ ꯑꯦꯟ ꯖꯤ ꯁꯤꯁꯨ ꯌꯥꯎꯕ ꯇꯣꯞ ꯈ꯭ꯔꯦ ꯑꯗꯨꯒꯤ ꯏꯁꯥꯁꯦ ꯌꯥꯝ ꯁꯣꯟꯈ꯭ꯔꯦꯕ ꯑꯦꯟ ꯖꯤ ꯁꯤ ꯌꯥꯎꯕ ꯃꯇꯝꯗꯗꯤ ꯑꯗꯨꯝ ꯆꯠꯂꯦꯅ ꯈꯣꯏ ꯍꯞꯇꯥꯒꯤ ꯅꯨꯡꯇꯤꯒꯤ ꯎꯝ ꯑꯗꯨꯏ
ꯎꯝ ꯌꯥꯝ ꯁꯣꯟꯈ꯭ꯔꯦ ꯑꯈꯣꯏꯁꯦ
ꯎꯝ
ꯆꯠꯀꯗꯕꯅꯦ ꯑꯩꯁꯨ ꯆꯠꯅꯤꯡꯉꯦ ꯌꯥꯝ ꯂꯥꯞꯄꯒꯤꯅꯦ
ꯎꯝ ꯅꯣꯏꯒꯨꯝꯕ ꯅꯪ ꯑꯩ ꯍꯥꯏꯕ ꯅꯠꯇ꯭ꯔꯣ ꯅꯪꯉꯣꯟꯗꯁꯨ ꯇꯣ ꯑꯁꯤ ꯌꯨꯝ ꯔꯨꯝ ꯑꯃ ꯍꯥꯡꯕꯗꯣ ꯂꯥꯏꯕ ꯂꯥꯛꯑꯣꯅ ꯆꯠꯃꯤꯟꯅꯕ ꯌꯥꯏꯌꯦꯅ ꯃꯤ ꯃꯤ ꯑꯅꯥꯎꯕ ꯂꯥꯛꯈ꯭ꯔꯦꯗ
ꯑꯍꯣꯏ ꯑꯁ ꯕꯖꯥꯔꯒ ꯌꯥꯝ ꯂꯥꯞꯄꯒꯤꯀꯣ ꯂꯥꯏꯕꯁꯨ ꯖꯨ ꯅꯨꯡꯉꯥꯏꯔꯣꯏꯗ꯭ꯔꯥ ꯑꯃꯨꯛ ꯈꯟꯕ
ꯎꯝ ꯕꯖꯥꯔꯗꯤ ꯀꯔꯤ ꯀꯔꯤ ꯇꯥꯎꯅꯤ ꯅꯪꯗꯤ ꯄꯩꯁꯥ ꯄꯥꯏꯕꯅ ꯑꯗꯨꯝ ꯀꯣꯏꯕ ꯆꯠꯀꯦ ꯆꯥꯕ ꯆꯠꯀꯦ ꯈꯣꯠꯄ ꯀꯔꯤ ꯀꯅꯣ ꯂꯧꯒꯦ ꯍꯥꯏꯔꯣ
ꯅꯠꯇꯦ ꯏꯟꯁꯥꯡ ꯅꯥꯄꯤ ꯂꯩꯒꯗꯕꯗꯣ ꯕꯖꯥꯔꯗ ꯂꯩꯕꯗꯅꯤ ꯐꯥꯏꯌꯦꯅ
ꯏꯟꯁꯥꯡ ꯅꯥꯄꯤ ꯑꯁꯤꯗꯁꯨ ꯌꯥꯝꯃꯦꯅ ꯉꯥꯏꯌꯣ ꯑꯈꯣꯏꯅ ꯍꯥꯏꯕꯗꯤꯀꯣ ꯎꯝ ꯑꯁꯤ ꯑꯁꯤꯗꯁꯨ ꯍꯣꯡꯗꯤ ꯍꯣꯡꯉꯦꯕ ꯑꯗꯣ ꯇ꯭ꯋꯦꯟꯇꯤꯒꯤꯗꯣ ꯑꯗꯨꯝ ꯌꯥꯝ ꯌꯥꯝ ꯄꯤ ꯑꯗꯨ ꯑꯣꯏꯔꯁꯨ ꯕꯖꯥꯔꯗꯗꯤ ꯅꯪꯅ ꯊꯥꯟꯗ ꯂꯥꯛꯑꯗꯤ ꯇ꯭ꯋꯦꯟꯇꯤ ꯌꯦꯤꯜꯍꯥꯎꯗ ꯆꯔꯥ ꯑꯅꯤꯒꯨꯝꯕ ꯆꯥꯕ ꯌꯥꯒꯅꯦꯕ ꯑꯩꯈꯣꯏꯗꯤ ꯃꯤ ꯑꯅꯤ ꯂꯕ ꯅꯤꯅꯦ ꯇꯔꯥꯒꯗꯣ ꯇꯔꯥ ꯑꯃ ꯑꯅꯤ ꯆꯥꯔꯗꯤ ꯌꯥꯏꯌꯦꯅ ꯅꯣꯏ ꯅꯣꯏꯁꯨ ꯌꯥꯝ ꯂꯥꯏꯔꯁꯨ ꯑꯗꯨꯝ ꯄꯨꯝꯈ꯭ꯔꯅꯦꯕ ꯐ꯭ꯔꯤꯖ ꯀꯨꯝꯕ ꯂꯩꯇꯕꯅꯤꯅ
ꯍꯣꯏ ꯁꯝꯅ ꯍꯥꯏꯔꯒꯦ ꯑꯩ ꯑꯗꯨꯗ ꯂꯩꯅꯤꯡꯗꯦ
ꯎꯝ ꯑꯗꯨꯒꯤꯅꯦ ꯈꯪꯉꯦ
ꯅꯪꯁꯨ ꯂꯥꯛꯈ꯭ꯔꯣ ꯑꯩꯒ ꯅꯛꯅ ꯂꯩꯔꯤꯁꯦ
ꯎꯝ ꯇꯂꯦ
ꯀꯒꯦꯔꯥ ꯑꯩ ꯁꯤꯗꯕ꯭ꯔꯥ
ꯅꯨꯡꯁꯤꯔꯤ ꯅꯨꯡꯁꯤꯔꯤꯗ ꯄꯥꯏ ꯂꯩꯥꯏꯇꯕꯒꯤ ꯇꯤꯟꯅꯅꯥꯕꯅꯦ
ꯍ
ꯆꯠꯄ ꯑꯗꯨꯒ ꯑꯗꯨꯒ
ꯅꯪꯒꯤ ꯉꯥ ꯆꯥꯗ꯭ꯔꯤ ꯐꯥꯎꯗꯤ ꯇꯤꯟꯅꯒꯦ
ꯑꯩ ꯄꯤꯖꯥ ꯔꯣꯣꯏ ꯑꯩꯥꯏ ꯄꯤꯖꯥ ꯔꯣꯏ
ꯅꯪꯒꯤ ꯉꯥ ꯆꯥꯕ ꯐꯪꯗ꯭ꯔꯤ ꯐꯥꯎꯗꯤ
ꯌꯨꯝꯗꯒꯤ ꯉꯥ ꯄꯤꯔꯛꯑꯁꯨꯀꯣ ꯏꯊꯟꯗ ꯆꯥꯒꯅꯤ ꯍꯥꯏ
ꯉꯥꯏꯌꯣ ꯑꯩꯅ ꯈ꯭ꯋꯥꯏꯗꯒꯤ ꯆꯥꯅꯤꯡꯕꯁꯦ ꯍꯟꯗꯛ ꯅꯣꯏꯒꯤ ꯉꯥꯗꯨꯅꯦ ꯑꯗꯨꯒ ꯁꯟꯁ ꯃꯅꯨꯡꯁ ꯄꯤꯁꯦꯜꯗꯣ
ꯇꯁꯤꯅ
ꯆꯥꯅꯤꯡꯕꯅ ꯂꯣꯏꯔꯦ
ꯆꯥꯁꯦ ꯑꯗꯨꯕꯨ ꯅꯪꯒꯤ ꯃꯔꯨꯞ ꯃꯌꯥꯝ ꯁꯤꯡꯗꯣ ꯑꯩ ꯈꯔ ꯍꯩꯅꯗꯕ ꯌꯥꯎꯕ
ꯎꯝ ꯑꯗꯨꯅꯦ ꯍꯣꯏ ꯑꯗꯨꯝ ꯇꯤꯟꯕꯗꯤ ꯅꯨꯡꯉꯥꯏ ꯑꯗꯨ ꯑꯣꯏꯔꯁꯨ ꯂ ꯂꯥꯏ ꯂꯩꯃꯤꯟꯅ ꯍꯥꯏꯕꯗꯤ ꯅꯨꯡꯉꯥꯏꯌꯦ ꯇꯤꯟꯕꯗꯤ ꯅꯨꯡꯉꯥꯏꯌꯦ ꯑꯗꯨ ꯑꯣꯏꯔꯁꯨ ꯃꯔꯛ ꯃꯔꯛꯇꯗꯤ ꯍꯈꯣꯏꯒ ꯆꯞ ꯃꯥꯟꯅꯗꯕ ꯁꯤꯒꯨꯝꯕ ꯇꯥꯃꯤ ꯂꯩꯌꯦꯕ
ꯍꯣꯏ ꯑꯩꯈꯣꯏꯒꯤ ꯋꯥꯈꯜꯒ ꯀꯔꯤ ꯍꯥꯏꯁꯦ
ꯎꯝ
ꯔꯃꯅꯥꯗꯕꯗꯣ
ꯎꯝ
ꯇꯣꯉꯥꯟꯅ ꯈꯟꯕꯗꯣ
ꯑꯁ ꯏꯃꯥꯟꯅꯕꯤ ꯑꯩꯈꯣꯏꯒꯤ ꯏꯃꯥꯟꯅꯕꯤ ꯁꯤ ꯃꯊꯥꯛꯛꯇ ꯂꯥꯛꯕ ꯃꯤ ꯅꯨꯄꯤꯗꯤ ꯑꯗꯨꯝ ꯇꯤꯟꯅꯕꯗꯤ ꯑꯗꯨꯝ ꯅꯨꯡꯉꯥꯏꯗꯤ ꯅꯨꯡꯉꯥꯏꯔꯤꯗ ꯃꯥꯕꯨꯗꯤ ꯆ ꯆꯥꯁꯦ ꯍꯥꯏꯔꯗꯤ ꯑꯗꯨꯝ ꯆꯥꯁꯦ ꯍꯥꯏꯌꯦꯅ ꯃꯥꯁꯨ ꯎꯝ
ꯁꯥꯥꯁꯦ ꯍꯥꯏꯔꯗꯤ ꯍꯣꯏ ꯆꯠ
ꯆꯥꯁꯦ ꯆꯥꯁꯦ ꯆꯠꯁꯦꯦꯅꯦ
ꯑꯗꯣ ꯃꯤ ꯅꯣꯡ ꯃꯆꯥꯁꯤꯅꯦ ꯐꯖꯅ ꯐꯖꯅ ꯍꯥꯏꯅꯔꯒ ꯀꯣ
ꯎꯝ ꯑꯁ ꯅ ꯅꯣꯏ ꯔꯦꯟ ꯍꯣꯡꯕ ꯃꯇꯝꯗ ꯆꯥꯁꯤꯔ
ꯎꯝ ꯑꯩꯒꯤ ꯌꯝꯅꯗꯤꯒ ꯁꯨꯈ ꯍꯕꯎ꯭ꯔ
ꯑꯗꯨꯗꯤ ꯀꯗꯥꯏ ꯀꯗꯥꯏꯗ ꯆꯥꯅꯤꯌꯦ
ꯍꯪꯗꯤꯦ ꯍꯠꯇꯦ ꯌꯥꯎꯗ
ꯍꯣꯏ ꯌꯨꯝꯗꯁꯨ ꯃꯤ ꯄꯨꯔꯣꯏꯗ ꯍꯥꯏꯅ
ꯍꯣꯇꯦꯜꯕꯨ ꯅꯪꯒꯤ ꯌꯨꯝ꯭ꯔꯥ
ꯅ ꯅꯠꯇꯦꯗ ꯍꯠꯇꯦ ꯌꯔꯗꯤ ꯑꯁ ꯃꯤꯅ ꯊꯣꯡꯕꯗꯣ ꯂꯧꯔꯒꯗꯤ ꯆꯥꯅꯤꯡꯗꯦꯗ ꯑꯩꯗꯤ
ꯑꯩꯍꯦꯛ ꯅꯪꯅ ꯊꯣꯛꯄ ꯍꯥꯏꯕ ꯇꯥꯢꯄꯠꯇꯥ
ꯎꯝ ꯑꯁ ꯃꯅꯨꯡ ꯅꯨꯡꯁꯥꯗꯤꯀꯣ ꯃꯅꯨꯡ ꯁꯥꯗꯤ ꯇꯋꯦꯜꯒꯨꯝꯕꯗꯣ ꯗꯨꯀꯥꯟꯗ ꯌꯣꯟꯕꯁꯤꯡꯗꯤ ꯆꯥꯅꯤꯡꯗꯦ ꯑꯁꯦꯡꯕꯒꯤ ꯍꯥꯏꯕꯤꯒꯦ ꯑꯩꯗꯤ ꯐꯖꯅ ꯁꯦꯡꯗꯣꯛꯇꯦꯕ ꯃꯤ ꯈꯔꯗꯤ ꯈꯔ ꯒ꯭ꯔꯤꯟ ꯑꯣꯏꯕꯗꯨꯅ ꯍꯦꯟꯅ ꯍꯥꯎꯋꯦ ꯍꯥꯏꯌꯦ꯫
ꯁꯥꯗꯤ ꯍꯣꯇꯦꯜꯗꯨꯁꯨ ꯌꯣꯟ ꯅꯝꯃꯣꯏꯗ
ꯌꯣꯜꯂꯦ ꯁꯤ ꯑꯩꯈꯣꯏ ꯂꯩꯀꯥꯏꯗꯗꯤ ꯂꯨꯄꯥ ꯆꯥꯃꯒꯤ ꯌꯥꯝ ꯌꯥꯝ ꯄꯤꯕꯅꯦ꯫
ꯅꯈꯣꯏ ꯂꯩꯀꯥꯏꯗꯤ ꯇꯣꯉꯥꯂꯅꯅ
ꯍꯣꯏ ꯅꯣꯏ ꯅꯣꯏꯒꯨꯝꯕꯗꯤ ꯐꯪꯈ꯭ꯔ ꯃꯣꯏꯗ
ꯊꯣꯡꯕ ꯍꯥꯏꯔꯗꯤ ꯑꯩꯈꯣꯏ ꯏꯁꯥꯅ ꯊꯣꯡꯉꯒ ꯆꯥꯕ ꯁꯨ ꯐꯩ ꯑꯗꯣ ꯍꯥꯏꯩꯗꯕꯅꯤꯅꯀꯣ ꯅꯪꯁꯨ ꯑꯩꯁꯨ
ꯎꯝ ꯖꯦꯡꯅ ꯊꯣꯡꯕꯗꯣ ꯌꯥꯝ ꯍꯥꯎꯕꯅꯦ ꯁꯤ ꯖꯦꯡꯒꯥꯥꯝꯂꯣꯡꯗꯣ ꯑꯁꯦꯡꯕ ꯍꯥꯏ ꯍꯥꯏꯌꯣ ꯍꯥꯏꯔꯗꯤꯀꯣ ꯁꯥꯗꯤ ꯅꯨꯄꯥꯈ ꯑꯣꯏꯅ ꯊꯣꯡꯕꯅ ꯍꯦꯟꯗꯤ ꯍꯦꯜꯂꯦꯀꯣ
ꯑꯩ ꯍꯥꯏꯒꯦꯀꯣ ꯑꯗꯨꯗꯤ ꯁꯥ ꯅꯪꯅ ꯂꯩꯈ꯭ꯔꯣ ꯃꯥꯅ ꯊꯣꯡꯈ꯭ꯔꯣ ꯑꯩꯅ ꯆꯥꯕ ꯂꯥꯛꯑꯒꯦ
ꯋꯥꯊꯤꯗꯤ
ꯑꯗꯨ ꯐꯥꯏꯅ ꯅꯪ ꯂꯩꯕꯤꯈ꯭ꯔꯣ ꯃꯥꯅ ꯊꯣꯡꯁꯤꯅꯨꯀꯣ
ꯑꯗꯨꯒ ꯂꯣꯏꯔꯦ ꯍꯥꯏ ꯃꯤꯗ
ꯅꯍꯥꯟꯁꯨꯣ ꯃꯥꯅ ꯊꯣꯡꯕ ꯑꯗꯨꯝ ꯆꯥꯏꯌꯦꯕ ꯑꯩꯈꯣꯏꯗ
ꯑꯁ ꯑꯩꯈꯣꯏꯗꯤ ꯄꯨꯂꯞ ꯂꯩꯃꯤꯟꯅꯕꯒ ꯆꯞ ꯃꯥꯟꯅꯔꯤꯅꯦ ꯇꯧꯔꯤꯁꯦ꯫
ꯃꯔꯛ ꯃꯔꯛꯇꯥ ꯑꯗꯨꯝ ꯆꯥꯃꯤꯟꯅꯩꯗ ꯍꯣꯏ ꯖꯦꯡꯈꯣꯏꯁꯨ꯫
ꯆꯥꯛ ꯆꯥꯃꯤꯟꯅꯕ
ꯎꯝ ꯇꯤꯟꯅꯕꯗꯤ ꯑꯗꯨꯝ ꯅꯨꯡꯉꯥꯏꯌꯦ꯫
ꯅꯨꯡꯉꯥꯏꯔꯝꯅꯤ ꯅꯨꯄꯥꯅꯤꯅ ꯅꯨꯄꯤꯗꯒꯤ ꯍꯦꯟꯅ ꯅꯨꯡꯉꯥꯏꯕ꯭ꯔꯥ?
ꯈꯪꯗꯦꯗꯥ ꯑꯩꯈꯣꯏ ꯇꯣꯉꯜ ꯂꯤꯅ ꯅꯨꯄꯤꯒ ꯅꯨꯄꯥ ꯇꯣꯉꯥꯜꯂꯦꯅ ꯀꯔꯤ ꯍꯥꯏꯁꯤꯔꯥ ꯃꯣꯏꯗꯤ ꯑꯗꯨꯝ ꯁꯝꯕ ꯕꯥꯗ ꯇꯧꯋꯦꯅ꯫
ꯅꯪꯒꯤ ꯃꯩꯇꯩꯂꯣꯟ ꯁꯤꯗꯤꯀꯣ꯫
ꯑꯁ ꯇꯥꯕ ꯌꯥꯝ ꯅꯨꯡꯉꯥꯏꯗ꯭ꯔꯣ?
ꯇꯥꯕ ꯌꯥꯝ ꯅꯨꯡꯉꯥꯏ ꯏꯪ ꯇꯞꯅ
ꯎꯝ ꯆꯥꯛ ꯆꯥꯛꯀꯨꯝꯕꯅ ꯊꯣꯡꯕ ꯍꯧꯈ꯭ꯔꯗ
ꯇꯜꯂꯥ ꯆꯥꯛꯁꯨ ꯆꯥꯅꯤꯡꯗ꯭ꯔꯦ ꯊꯣꯡꯁꯨ ꯊꯣꯡꯅꯤꯡꯗ꯭ꯔꯦ ꯃꯤꯅ ꯊꯣꯡꯕ ꯆꯥꯅꯤꯡꯉꯦ꯫
ꯁꯟꯁꯥꯗꯣ ꯆꯥꯅꯤꯡꯕꯅ ꯂꯣꯏꯔꯦ ꯑꯩ ꯀꯃꯥꯏꯅ ꯇꯧꯁꯤꯔꯥ ꯈꯪꯗꯦ ꯍꯥꯏꯕꯒꯤ ꯍꯧꯖꯤꯛ
ꯅꯍꯥꯟꯗꯣ ꯑꯩꯗꯤ ꯆꯥꯈ꯭ꯔꯦ ꯑꯗꯨꯒꯤ ꯍꯟꯗꯛꯇꯤ ꯆꯥꯅꯤꯡꯗ꯭ꯔꯦ꯫ ꯑꯇꯣ ꯀꯀ ꯎ ꯏꯁꯔꯤ ꯍꯥꯏꯁꯤꯔꯥ ꯑꯇꯣꯞꯄ ꯁꯥ ꯑꯣꯏꯅ ꯆꯥꯅꯤꯡꯉꯤ꯫
ꯑꯩꯈꯣꯏ ꯃꯤ ꯃꯔꯤꯅ ꯀꯦꯖꯤ ꯑꯃꯗꯣ ꯆꯥꯕ ꯑꯗꯨꯝ ꯀꯣꯟꯅꯒꯗ꯭ꯔꯥ ꯀꯣ
ꯃꯔꯤ ꯍꯥꯏꯁꯦ꯫
ꯉꯉꯥꯏꯌꯣ ꯗ꯭ꯌꯨꯅꯦ ꯅꯨꯄꯥ ꯖꯌꯦꯡꯅꯦ ꯀꯂꯨꯅꯦ ꯑꯩꯈꯣꯏ ꯃꯔꯤ
ꯑ ꯑꯩ ꯌꯥꯎꯗꯦꯅꯦ꯫
ꯅꯪꯗꯤ ꯆꯥꯅꯤꯡꯗꯦ ꯍꯥꯏꯕ ꯅꯠꯇ꯭ꯔꯣ
ꯑꯗꯨ ꯑꯣꯏꯔꯁꯨ ꯌꯥꯎꯅꯤꯡꯗꯦ ꯍꯣꯏ ꯑꯩꯁꯨ ꯀꯔꯤꯒꯤꯔ ꯅꯣꯏ ꯑꯣ ꯅꯣꯏ ꯑꯣ ꯅꯣꯏ ꯑꯍꯨꯝ ꯃꯔꯛꯇꯨꯗ ꯃꯊꯟꯇ ꯌꯥꯎꯒꯗꯕ
ꯍꯣꯏ ꯀꯥꯏꯗꯅꯣ ꯑꯁ ꯑꯗꯨꯝ ꯆꯥꯏꯌꯦꯅ ꯑꯩꯈꯣꯏ ꯃꯥ ꯌꯥꯎ ꯃꯤ ꯑꯇꯣꯞꯄ ꯌꯥꯎꯗꯕꯤꯗ ꯅꯍꯥꯟꯁꯨ ꯎꯠꯁꯣꯏ ꯆꯥꯏꯌꯦ ꯑꯩꯈꯣꯢ
ꯍꯩꯅꯗ꯭ꯔꯦꯗ ꯃꯤꯁꯤꯡꯒꯤ ꯇꯧꯅꯔꯤꯕꯁꯤꯡꯁꯦ
ꯎꯠꯁꯣꯏ ꯆꯥꯏꯌꯦ ꯅꯍꯥꯟꯁꯨ ꯑꯁꯤ ꯗꯔ꯭ꯤ ꯎꯒꯤ ꯃꯃꯥꯅ ꯊꯥꯔꯛꯄ ꯌꯨꯝꯗꯒꯤ
ꯑꯣ
ꯀ꯭ꯔꯤ ꯍꯦꯟꯁꯥꯡ ꯆꯥꯔꯕꯣ ꯅꯪꯗꯤ ꯆꯥꯛ ꯆꯥꯔꯕꯣ
ꯑꯁꯤ ꯑꯩ ꯍꯧꯖꯤꯛ ꯆꯥꯛ ꯆꯥꯔꯒꯦ
ꯑꯣ ꯆꯥꯔꯣ ꯆꯥꯔꯣ ꯀꯔꯤ ꯍꯦꯟꯁꯥꯡꯔ
ꯑꯁꯤ ꯈꯥꯃꯦꯟ ꯑꯈꯥꯕꯒ ꯁꯧꯒ꯭ꯔꯤꯅꯦ
ꯑꯥ
ꯑꯃꯨꯛ ꯐꯥꯎꯅꯥꯁꯦ ꯀꯣ
ꯍ ꯍꯣꯏ ꯐꯥꯎꯅꯁꯦ ꯐꯥꯎꯅꯁꯦ